ꯍꯜꯂꯣ ꯍ ꯒꯨꯗ ꯃꯣꯔꯅꯤꯡ ꯆꯞ ꯆꯥꯔꯨꯕꯛ ꯅꯨꯡꯉꯥꯏ ꯅꯨꯡꯉꯥꯏ ꯆꯥꯛ ꯆꯥꯔꯨꯕꯣ ꯀꯔꯤ ꯇꯧꯔꯨꯕꯣ
ꯆꯥꯛꯆꯥꯥꯔꯤꯌꯦ ꯅꯣꯏꯏꯔꯤ ꯆꯥꯔ ꯑꯕꯨꯣ
ꯆꯥꯗ꯭ꯔꯤꯗ ꯑꯩꯈꯣꯏꯁꯨ ꯍꯧꯋꯥꯠꯄꯗ ꯉꯥꯏꯔꯤꯗ
ꯌꯥꯍꯧ ꯊꯦꯡꯍꯦ
ꯆꯉꯦ ꯆꯉꯦ
ꯆꯥꯔꯖ ꯆꯠꯇꯕ꯭ꯔꯣ
ꯑꯩꯈꯣꯏꯒꯤ ꯆꯔꯆꯗꯤ ꯀꯩꯅꯣꯅꯦ ꯑ ꯄꯨꯡ ꯇꯔꯥꯗꯅꯦ
ꯑꯣ ꯊꯦꯡꯉꯦꯀꯣ
ꯑ ꯊꯦꯡꯅ ꯇꯧꯋꯤ ꯅꯣꯏꯗꯤ
ꯑꯩꯈꯣꯏ ꯑꯩꯅ ꯉꯁꯤ ꯆꯠꯇꯕ ꯑꯁꯦꯡꯕ ꯆꯠꯂꯗꯤ ꯁꯚꯦꯟ ꯊꯥꯔꯇꯤꯗ ꯑꯣꯏꯗꯣꯏꯕ ꯑꯩꯈꯣꯏꯅ
ꯑꯣ ꯀꯩꯒꯤ ꯆꯠꯇꯕ꯭ꯔꯥ ꯊꯦꯡꯅ ꯍꯧꯒꯠꯄꯩꯔꯣ
ꯍꯣꯏ ꯈꯔ ꯊꯦꯡꯗꯣꯛꯈ꯭ꯔꯦ ꯑꯗꯨꯅ ꯆꯠꯇ꯭ꯔꯦ
ꯉꯔꯥꯡ ꯊꯩꯅ ꯇꯨꯝꯕꯩꯔꯣ ꯂꯩꯔꯣ
ꯉꯔꯥꯡ ꯍꯣꯏ ꯈꯔꯕꯨꯗꯤ ꯊꯦꯡꯉꯦ ꯍꯣꯏ
ꯎꯝ ꯂꯤ ꯌꯦꯡꯕ꯭ꯔꯣꯅ
ꯑꯁ ꯕꯧ ꯌꯦꯡꯒꯦ ꯇꯧꯕꯅꯦ ꯑꯦꯐ ꯂꯩꯇꯕꯒꯤ ꯌꯦꯡꯗꯦ
ꯑꯦꯞꯁꯨ ꯂꯇꯨꯁꯨ ꯋꯦꯕꯁꯥꯏꯠꯇ ꯌꯦꯡꯕ ꯌꯥꯏ ꯀꯩꯅꯣ
ꯍꯩ ꯇꯕ ꯍꯩ ꯑꯩꯒꯤ ꯆꯟ ꯈꯣꯏꯒ ꯂꯩꯌꯦ
ꯑꯣ ꯃꯣꯏꯁꯨ ꯌꯦꯡꯕ ꯍꯩꯇꯕ
ꯇꯥꯏ ꯃꯣꯏ ꯊꯕꯛ ꯆꯠꯊꯣꯛꯄ
ꯑꯥ
ꯑꯗꯨꯒꯤ ꯑꯩ ꯏꯇꯣꯝꯗ ꯂꯩꯕꯒꯤꯀꯣ ꯑꯩꯒꯤ ꯐꯣꯟꯗꯗꯤ ꯅꯍꯥꯟ ꯑꯩꯒꯤ ꯐ꯭ꯔꯦꯟ ꯑꯃꯅꯗꯤ ꯊꯥꯔꯛꯑꯦ ꯑꯗꯣ ꯗꯥꯎꯟꯂꯣꯗ ꯇꯧꯕꯗꯨ ꯑꯦꯞꯇꯣ ꯌꯥꯗꯦꯕ ꯎ ꯅꯪꯒꯤ ꯐꯣꯟ ꯀꯔꯤ ꯍꯥꯔꯝ ꯇꯧꯒꯅꯤ ꯔꯤꯛꯁ ꯑꯣꯏꯌꯦ ꯑꯗꯨꯗ ꯀꯔꯤ ꯀꯔꯤ ꯊꯣꯛꯑꯒ ꯌꯦꯡꯕ ꯌꯥꯗꯦ
ꯁꯇꯤꯡꯗ ꯆꯪꯕꯒ ꯁꯦꯝꯕ ꯌꯥꯕꯅꯦ ꯑꯗꯨ ꯅꯪ ꯍꯥꯏꯇꯕꯒꯤ ꯑꯣꯏꯔꯝꯅꯦ
ꯍꯣꯏ ꯑꯩ ꯍꯩꯇꯕꯒꯤ ꯌꯦꯡꯗ꯭ꯔꯦ ꯌꯥꯝ ꯉꯥꯎꯖꯕꯁꯨ ꯅꯠꯇꯕꯅꯤꯅꯅ
ꯑ ꯑꯗ ꯌꯥꯝ ꯅꯥꯎꯖ ꯠꯇ꯭ꯔꯁꯨ ꯁꯞꯄꯣꯔꯠ ꯇꯧꯕ ꯇꯤꯟꯃꯛ ꯃꯥꯗꯤ ꯂꯩꯔꯝꯒꯅꯤꯅ
ꯍꯣꯏ ꯑꯩꯒꯤ ꯇꯤꯝ ꯉꯥꯡ ꯁꯤꯌꯦꯅꯦ
ꯀ꯭ꯔꯤꯇꯤꯝ꯭ꯔ
ꯑ ꯀꯅꯥꯗꯥ
ꯑ
ꯑꯁ ꯑꯩꯅ ꯀꯩꯅꯣꯗ ꯑꯩꯒꯤ ꯇꯤꯝ ꯍꯥꯏꯕꯁꯤꯗꯤ ꯑꯍꯥꯟꯕꯅꯦꯍꯦ
ꯍꯣꯏꯅꯦ ꯑꯩ ꯑꯩ ꯉꯔꯥꯡ ꯔꯦꯟꯗꯝꯗꯒꯤ ꯑꯩꯒꯤ ꯇꯤꯝ ꯑꯣꯟꯕꯅꯤꯅꯦ
ꯑꯇꯣꯞꯄ ꯇꯤꯝꯗꯤ ꯂꯩꯇꯕ꯭ꯔꯣ
ꯂꯩꯍꯦ ꯑꯥꯔꯖꯦꯟꯇꯤꯅꯥꯈꯣꯏ ꯂꯩꯍꯦ ꯑꯩꯒꯤꯁꯨ ꯉꯔꯥꯡꯗꯤꯅꯦ ꯑꯩ ꯑꯩꯒꯤ ꯐ꯭ꯔꯦꯟ ꯑꯃ ꯔꯦꯟꯗꯝ ꯔꯦꯟꯗꯝꯗ ꯇꯧꯧꯕꯅꯦꯕ ꯑꯩꯅꯗꯤ ꯕꯣ ꯌꯦꯡꯕ ꯅꯠꯇꯕꯅꯦ ꯎꯝ ꯃꯥꯅ ꯅꯪ ꯀꯅꯥ ꯁꯞꯄꯣꯔꯠ ꯇꯧꯒꯦꯔ ꯃꯔꯨꯞꯀꯣꯒ ꯀꯅꯥꯗ ꯍꯥꯏꯕꯅ ꯑꯩꯅ ꯍꯥꯏ ꯄꯥꯁ ꯍꯥꯏꯔ ꯀꯅꯗ ꯍꯥꯏꯔꯒ ꯑꯩꯈꯣꯏꯗꯗ ꯄꯩꯁꯥ ꯕꯦ ꯇꯧꯈꯤꯅꯦꯕꯣ
ꯑꯗꯨꯒ ꯅꯪ ꯃꯥꯡꯈ꯭ꯔꯦ
ꯃꯥ꯭ꯔꯦ
ꯑ ꯅꯨꯡꯃꯥꯏꯇ꯭ꯔꯦ ꯍꯦ
ꯏꯁꯁ ꯌꯥꯝꯕ ꯅꯠꯇꯦ ꯇꯥꯏꯝ ꯄꯥꯁꯀꯤꯅꯦ ꯑꯗꯨ ꯑꯗꯨꯒꯤ ꯑꯩꯁꯨ ꯌꯦꯡꯒꯦꯅꯗꯤ ꯇꯧꯕꯅꯦꯕꯀꯣ ꯑꯦꯐ ꯀꯦꯒꯗꯣ ꯌꯥꯗ꯭ꯔꯕꯅꯤꯅ ꯃꯥꯅ ꯏꯁꯀ꯭ꯔꯤꯟ ꯁꯣꯠ ꯊꯥꯔ ꯊꯥꯔꯒ ꯍꯥꯐ ꯐꯥꯎꯗꯤ ꯑ ꯆꯥꯟꯅꯗ꯭ꯔꯤ ꯀ ꯇꯧꯒ ꯍꯥꯐ ꯂꯣꯏꯕ ꯃꯇꯨꯡꯗꯗꯤ ꯒꯣꯜ ꯑꯅꯤ ꯆꯥꯟꯈ꯭ꯔꯦꯍꯦ ꯔꯦꯗꯤ ꯇꯧꯔꯒꯧꯦ
ꯎꯝ ꯃꯣꯔꯣꯀꯣꯅ ꯀꯥꯅꯤ ꯍꯥꯏꯕ ꯈꯪꯉꯤꯗꯥꯏꯗꯤ
ꯑꯗꯨꯅꯦ ꯌꯦꯡꯕ ꯑꯩꯈꯣꯏꯗꯤ ꯈꯥꯡ ꯉꯝꯅꯤꯕ ꯑꯩ ꯑꯩꯁꯨ ꯀꯅꯥꯗꯥꯒꯤ ꯄ꯭ꯂꯦ ꯁ ꯌꯦꯡ ꯌꯦꯡꯗ꯭ꯔꯤꯕ ꯁꯨꯝ ꯕ꯭ꯂꯥꯏꯟꯁꯦ ꯁꯄꯣꯔꯠꯔꯈꯤꯕꯈꯤꯕꯅꯦ ꯥꯏꯅ
ꯑꯗꯨ ꯕ꯭ꯔꯥꯖꯤꯜꯒꯨꯝꯕ ꯐ꯭ꯔꯥꯟꯁꯀꯨꯝꯕ ꯄꯣꯔꯇꯨꯒꯥꯜꯒꯨꯝꯕꯗꯤ ꯁꯞꯄꯣꯔꯠ ꯇꯧꯗꯕ꯭ꯔꯣ
ꯇꯧꯋꯦ ꯑꯥꯔꯖꯦꯟꯇꯤꯅꯥꯅꯦ ꯑꯗꯕꯨꯒ ꯄꯨꯇꯒꯅꯦ ꯕꯦꯜꯖꯤꯌꯝꯅꯦ ꯑꯩꯅ ꯇꯧꯕꯁꯦ
ꯄꯣꯔꯇꯨꯒꯥꯜꯒ ꯑꯥꯔꯖꯦꯟꯇꯤꯅꯥ ꯑꯅꯤꯃꯛ ꯁꯄꯣꯔꯠ ꯇꯔꯕꯗꯤ ꯑꯍꯥꯟꯕꯅꯤ ꯍꯥꯏ ꯑꯁꯤꯁꯨ
ꯑꯁ ꯑꯩ ꯑꯅꯤꯃꯛ ꯇꯧꯋꯦ ꯑꯅꯤꯃꯛ ꯌꯦꯡꯈꯤꯗꯦ ꯑꯩ ꯍꯥꯏꯗꯤ ꯏꯁꯇꯥꯔ ꯄ꯭ꯂꯦ ꯉꯔ ꯉꯥꯛꯇꯅꯤꯅ ꯑꯩ ꯑꯅꯤꯃꯛ ꯄꯥꯝꯃꯤ
ꯅ ꯃꯥꯜꯂꯦ ꯍꯦ ꯑꯗꯨꯗꯦ
ꯅꯪ ꯊꯝꯃꯣꯏ ꯆꯥꯛꯄ꯭ꯔꯣ
ꯆꯠꯇꯦꯗ ꯆꯠꯇꯦꯗ ꯑꯗꯨꯝ
ꯦꯟꯅꯣ
ꯑꯩꯗꯤ ꯃꯤꯁꯁꯤꯒꯤ ꯐꯦꯅꯦꯗ
ꯑꯆꯥ ꯑꯠꯆꯥ ꯂꯩꯔꯤꯕꯕꯅꯤꯀꯣ ꯃꯦꯁꯤꯒꯤ ꯐ ꯐꯦꯟꯁꯤꯡꯁꯨ
ꯉ ꯃꯅꯦ ꯄꯤꯛꯇꯦꯗ ꯃꯤꯁꯤ ꯄꯤꯛꯄꯒꯤ ꯄꯤꯛꯄ꯭ꯔꯣ ꯍꯪꯕ꯭ꯔꯣꯅꯦ
ꯃꯤ ꯄꯤꯛꯄ ꯅꯥ ꯅꯝꯕ ꯁꯞꯄꯣꯔꯠ ꯇꯧꯕ ꯎꯕ ꯍꯥꯏꯅ ꯑꯗꯨꯁꯨ ꯌꯥꯝ ꯍꯣꯠ ꯑꯣꯏꯒꯅꯤ ꯃꯁꯥꯒ ꯆꯥꯟꯅꯗꯦ
ꯑꯦ ꯃꯤꯦꯁꯤꯗꯅꯗꯤ ꯍꯦꯟꯅ ꯄꯦꯛꯑꯦꯗ ꯑꯗꯨ ꯑꯁꯤꯁꯨ ꯃꯣꯏꯒ ꯂꯩꯕꯅꯤꯅ ꯄꯤꯛꯄ ꯋꯥꯅꯤꯔꯗꯤ ꯆꯥꯎꯅꯤꯗ
ꯑꯣ ꯆꯃꯦꯃꯦ ꯆꯨꯝꯃꯦ ꯑꯗꯨꯁꯨ ꯀꯩꯅꯣꯅꯦ ꯈꯪꯗꯦ ꯃꯦꯁꯤꯒꯇꯨ ꯄꯣꯔꯇꯨꯒꯜ ꯍꯥꯏꯌꯦ ꯔꯣꯅꯥꯗꯣꯁꯤꯁꯨ ꯑꯩꯗꯤ ꯑꯅꯤꯃꯛ ꯄꯥꯝꯃꯦꯗ ꯑꯅꯤꯃꯛ ꯌꯦꯡꯊꯤꯗꯦꯗ
ꯑꯗꯨꯝ ꯍꯥꯟꯅꯗꯤ ꯀꯩꯅꯣ ꯌꯦꯡꯁꯤꯗꯕꯅꯦ ꯑꯗꯨ ꯔꯣꯅꯥꯜꯗꯣꯅꯗꯤ ꯈꯔ ꯈꯔ ꯇꯣꯁꯤꯛ ꯑꯣꯏꯕꯗꯣ ꯑꯗꯨꯒꯤ ꯑꯩꯈꯣꯏꯅꯁꯨ ꯇ꯭ꯔꯣꯜ ꯇꯧꯕ ꯅꯨꯡꯉꯥꯏꯕꯗꯣ ꯑꯗꯨꯒꯤꯅꯤꯗ ꯔꯣꯅꯥꯜꯗꯣꯗ ꯀ ꯈꯔ ꯇꯨꯁ ꯀꯕꯅꯦ
ꯈꯪꯗꯦꯗ ꯑꯗꯨꯒꯨꯝꯕꯗꯤ ꯑꯩꯈꯣꯏꯗꯤ ꯄ꯭ꯂꯦꯗ ꯑꯣꯏꯅ ꯌꯦꯡꯂꯡꯦ
ꯃ ꯄ꯭ꯂꯦ ꯄ꯭ꯂꯦ ꯁꯣ ꯃꯥꯗꯤ ꯍꯟꯗꯛ ꯇꯝ ꯆ ꯍꯜꯂꯤ ꯈꯕꯒꯤ ꯑ ꯕꯀꯣ ꯑꯅꯤꯃꯛ ꯁꯨꯅꯗ꯭ꯔꯦꯕꯀꯣ
ꯑꯥ
ꯁꯨꯣ ꯍꯅ ꯑꯗꯨꯅ ꯍ ꯍꯅ ꯑꯗꯨꯅ ꯃꯁꯤꯁꯤꯗꯤ ꯃꯣꯏꯒꯤ ꯅꯦꯁꯅꯦꯜ ꯇꯤꯝꯒꯨꯝꯕꯗꯣ ꯌꯥꯝ ꯐꯪꯗꯦꯕ ꯇꯨ ꯊꯥꯎꯖꯟ ꯇ꯭ꯋꯦꯟꯇꯤ ꯋꯥꯟ ꯈꯟꯗꯅ ꯑꯃꯗꯤ ꯐꯪꯕ ꯍꯧꯕꯅꯦꯕ ꯃꯣꯏꯒꯤ ꯀꯟꯇ꯭ꯔꯤꯒꯤ ꯑꯗꯨꯒꯤ ꯑꯗꯨ ꯃꯃꯥꯡ ꯑꯗꯨ ꯃꯃꯥꯡꯗꯗꯤ ꯔꯣꯅꯥꯜꯗꯣꯗꯤ ꯐꯪꯈ꯭ꯔꯦꯕꯀꯣ ꯑꯗꯨꯒꯤ ꯃꯣꯏ ꯐꯦꯟꯁ ꯈꯗꯣ ꯑꯗꯨ ꯀꯥꯟꯗꯤ ꯌꯥꯝ ꯇꯣꯁꯤꯛ ꯑꯣꯏꯌꯦꯕ ꯇꯨ ꯊꯥꯎꯖꯟ ꯁꯤꯛꯁꯇꯤꯟ ꯁꯚꯦꯟꯇꯤꯟ ꯑꯩꯠꯇꯤꯟ ꯁ꯭ꯋꯥꯏꯗ ꯑꯗꯨꯒ ꯃꯤꯦꯁꯤꯗꯤ ꯅꯦꯁꯅꯦꯜ ꯇꯤꯝ ꯉꯝꯗꯕꯒꯤ ꯌꯥꯝ ꯊꯤ ꯊꯤꯅ ꯍꯥꯏ ꯍꯥꯏ ꯍꯥꯏꯔꯒ ꯍꯟꯗꯛꯅ ꯇꯨ ꯊꯥꯎꯖꯟ ꯇ꯭ꯋꯦꯟꯇꯤ ꯋꯥꯟꯁꯨ ꯉꯝꯃꯦ ꯇ꯭ꯋꯦꯟꯇꯤ ꯇꯨꯁꯨ ꯉꯝꯃꯦ ꯑꯗꯨꯒ ꯇ꯭ꯋꯦꯟꯇꯤ ꯐꯣꯔꯁꯨ ꯉꯝꯃꯦ ꯔꯤꯄꯤꯠ ꯔꯤꯄꯤꯠ ꯅꯦꯁꯅꯦꯜꯒꯤ ꯀꯞꯇꯣ ꯔꯦꯞꯄꯤ ꯔꯦꯞꯄꯤ ꯉꯝꯕ ꯍꯧꯈ꯭ꯔꯦꯕ ꯑꯗꯨꯀꯥꯟꯗꯅ ꯃꯤꯁꯤ ꯐ꯭ꯔꯦꯟꯁꯈ ꯑꯣꯏꯅ ꯃꯣꯏ ꯍꯥꯟꯅ ꯇꯨꯁꯤ ꯇꯧꯕꯒꯨꯝꯅ ꯑꯩꯈꯣꯏꯁꯨ ꯇꯨꯁꯤ ꯈꯔ ꯇꯧꯕ ꯍꯧꯈ꯭ꯔꯦꯕ ꯑꯗꯨꯀꯥꯟꯗꯅ ꯔꯣꯅꯥꯜꯗꯣ ꯐ꯭ꯔꯦꯟꯁꯈ ꯑꯣꯏꯅ ꯍꯥꯟꯅ ꯌꯥꯝ ꯇꯣꯁꯤꯛ ꯑꯣꯏꯕꯗꯣ ꯍꯧꯖꯤꯛꯇꯤ ꯕꯤ ꯕꯤꯛꯇ ꯃꯣꯠ ꯑꯣꯟꯈ꯭ꯔꯦꯕ
ꯑꯩꯗꯤ ꯖꯥꯁ ꯑꯣꯏꯔꯦ ꯑꯗꯨꯗꯤ ꯑꯅꯤꯃꯛ ꯌꯦꯡꯈꯤꯗꯕꯅꯤꯅ
ꯃꯥꯅꯦ ꯃꯥꯅꯦ
ꯅꯣꯏ ꯀꯥꯔꯥꯛꯇ ꯑꯩꯈꯣꯏꯦ ꯂꯦꯞꯆꯔꯒ ꯑꯖ ꯑꯣꯏꯅ ꯑꯣꯜꯂꯒꯦ
ꯑꯣꯏꯔꯣ ꯑꯣꯏ ꯑꯣꯏꯔꯣ ꯕꯤꯛꯇꯤꯝ ꯃꯣꯠ ꯑꯣꯟꯈ꯭ꯔꯕꯅꯤꯅ ꯑꯩꯈꯣꯏꯅ ꯃꯤ ꯊꯤꯕ ꯃꯥꯟꯈ꯭ꯔꯦꯕ ꯍꯧꯖꯤꯛꯇꯤ
ꯅꯪꯗꯤ ꯑꯇꯣꯞꯄꯗꯤ ꯀꯔꯤ ꯀꯔꯤ ꯁꯞꯄꯣꯔꯠ ꯇꯧꯕ ꯅꯪꯗꯤ
ꯑꯇꯣꯞꯄꯁꯦ ꯕ꯭ꯔꯥꯖꯤꯜ ꯇꯧꯋꯤ
ꯕ꯭ꯔꯥꯖꯤꯜ
ꯅꯅꯤꯃꯔꯒ ꯕꯖꯁꯄꯠꯇ
ꯏꯁ ꯑꯩ ꯕ꯭ꯔꯥꯖꯤꯜ ꯇꯧꯔꯝꯕꯅꯦ ꯑꯗꯣ ꯏ ꯀꯥꯕ ꯅꯤꯔꯃꯥꯁꯤꯦ ꯁꯨꯡꯁꯥ ꯁꯝꯅꯍꯟꯗꯕꯒꯤ
ꯁꯤ ꯃꯊꯪꯗꯤ ꯅꯍꯟꯁꯨꯣ ꯁꯅꯥꯒꯦ ꯇꯥꯎꯅꯦ ꯀꯅ ꯃꯨꯣꯏ ꯒꯣꯠ ꯆꯟꯕꯨꯒꯤ
ꯑ ꯆꯪ ꯍꯥꯝꯗꯣꯏꯔ ꯍꯥꯏꯅ ꯑꯩꯁꯦ ꯑꯗꯨꯝ ꯌꯦꯡꯕꯅꯦꯕ ꯃꯉꯣꯟꯗ ꯃꯥ ꯆꯦꯟꯊꯣꯛ ꯆꯦꯟꯁꯤꯟ ꯑꯗꯨꯝ ꯋꯥꯔꯝ ꯑꯞ ꯇꯧꯕꯗꯣ
ꯎꯝ
ꯑꯗꯨꯒꯁꯨ ꯆꯪ ꯑꯩꯈꯣꯏꯗꯥꯅ ꯍꯥꯏꯕ ꯑꯗꯨ ꯃꯥꯗꯣ ꯐꯤꯐꯇꯤꯟ ꯃꯤꯅꯤꯠꯁꯀꯨꯝꯕ ꯆꯪꯒꯅꯤ ꯆꯪꯒꯅꯤꯗꯣ ꯆꯪ ꯆꯪꯗꯔ ꯒꯦꯝ ꯂꯣꯏꯁꯤꯟꯈ꯭ꯔꯦ ꯑꯔꯦ
ꯑꯗꯨ ꯂꯥꯁ ꯃꯣꯏ ꯗ꯭ꯔꯣ ꯆꯠꯀꯦ ꯇꯧꯔꯒ ꯂꯩꯌꯦꯗꯅ ꯑꯗꯨꯣ ꯗ꯭ꯔꯣ ꯆꯠꯂꯗꯤ ꯊꯥꯔꯇꯤ ꯃꯤꯅꯤꯠꯁ ꯑꯃꯨꯛ ꯀꯣ ꯁꯥꯟꯅꯒꯅꯤꯕ ꯑꯗꯨꯒꯤꯗꯃꯛꯇꯣ ꯀꯣ ꯁꯅꯔꯁꯦ ꯆꯧꯔꯣ ꯂꯩꯕꯅꯦ ꯑꯗꯨꯣ ꯍꯦꯛ ꯂꯣꯏꯗ꯭ꯔꯤꯉꯩꯗꯅ ꯒꯣꯜ ꯆꯟꯈ꯭ꯔꯕꯒꯤꯀꯣ ꯑꯗꯨꯝ ꯆꯪꯗ꯭ꯔꯁꯨ ꯌꯥꯔꯦ ꯍꯥꯏꯅ ꯆꯪ ꯑꯗꯨ ꯆꯪꯗꯕꯅ ꯐꯥꯏꯗ ꯍꯥꯏꯗꯤ ꯃꯥꯗ ꯏꯟꯖꯔꯤ ꯂꯩꯔꯒ ꯁꯔꯖꯔꯤ ꯇꯧꯔꯒ ꯊꯣꯛꯄꯗ ꯀꯨꯏꯗ꯭ꯔꯤꯕ ꯑꯗꯨ ꯈꯔ ꯔꯤꯀꯣꯕꯔ ꯇꯧꯔꯒ ꯄꯁꯤ ꯑꯣꯏꯕ ꯃꯦꯖꯅ ꯁꯅꯕꯅꯗꯤ ꯐꯥꯏꯗꯦ ꯔꯤꯛꯁ ꯇꯧꯗꯕꯅ ꯐꯩꯗ ꯃꯥꯗꯤ ꯏꯟꯖꯨꯔꯤꯗꯣ ꯌꯥꯝ ꯌꯥꯝ ꯂꯥꯏꯑꯕ ꯃꯥꯅ ꯏꯟꯖꯨꯔꯤ ꯇꯧꯕꯁꯨꯗꯤ
ꯑꯥ ꯍꯣꯏ ꯃꯤꯅꯁꯨ ꯃꯕꯣꯛ ꯐꯠꯇꯕꯒꯤ ꯑꯦꯇꯦꯛꯁꯨ ꯑꯗꯨꯝ ꯇꯧꯕꯤꯒꯅꯤ ꯑꯗꯨꯗ ꯄꯥꯕꯁꯨꯣ
ꯇ꯭ꯔꯗꯤ ꯌꯥꯝ ꯐꯥꯎꯔꯅꯤ
ꯈꯪꯗꯦ ꯇꯨ ꯊꯥꯎꯖꯟ ꯇ꯭ꯋꯦꯟꯇꯤ ꯇꯨꯗꯁꯨ ꯃꯥꯅ ꯇꯨꯕꯒꯤ ꯑꯦꯔꯤꯁ ꯃꯌꯥꯝꯗꯣ
ꯍꯝ ꯍꯨꯝ ꯑꯗꯨꯝ ꯅꯥꯕꯒꯤꯅꯦꯗ
ꯍꯣꯏ ꯑꯩ ꯅꯣꯛꯅꯤꯡ ꯈ꯭ꯔꯕꯅꯦ ꯍꯥꯏꯗꯤ ꯏꯗꯤꯠ ꯇꯧꯔꯒ ꯀꯩꯅꯣꯗ ꯑꯣꯟꯍꯟꯈ꯭ꯔꯕꯒꯤ
ꯅꯤꯃꯔ ꯔꯣꯂꯤꯡ ꯍꯥꯏꯅ ꯑꯦꯞꯁ ꯄꯥꯎꯊꯣꯛꯑꯦ ꯊꯣꯛꯑꯏ ꯑꯗꯨꯗꯤ
ꯍꯅꯦ ꯗꯣ ꯑꯣꯟꯂꯥ ꯃꯉꯣꯟꯗ ꯃꯤꯁꯤꯡꯅ ꯍꯥꯏ ꯁꯤꯕꯗꯣ ꯑꯩꯁꯨ ꯎꯔꯝꯃꯦꯕ ꯑꯗꯨꯗꯣ
ꯑꯥ ꯀꯩꯅꯣ ꯁ ꯊꯣꯡꯗꯣꯏꯅꯣ ꯆꯥꯗꯔꯤꯌꯦ
ꯑ ꯑ ꯆꯨꯝꯃꯦ ꯆꯨꯝꯃꯦ ꯆꯥꯗ꯭ꯔꯔꯤ ꯍꯥꯏꯕꯅꯦ ꯆꯍꯥꯎ ꯊꯦꯡꯕꯒꯤ ꯆꯥꯗ꯭ꯔꯤ ꯍꯥꯏ
ꯍꯥ ꯍꯜꯂꯣ ꯑ ꯀꯩꯅ ꯁꯝ ꯊꯣꯡꯗꯣꯏꯔꯣ
ꯇꯥꯕ꯭ꯔꯣ
ꯑꯥ ꯇꯥꯏꯌꯦ ꯇꯥꯏꯌꯦ ꯍꯌꯦꯡꯁꯥꯡ ꯊꯣꯡꯗꯣꯏꯔꯕ
ꯁꯨ ꯉꯁꯤ ꯀꯥꯡꯁꯣꯏ
ꯀꯪ ꯁꯣꯔꯤ ꯀꯣ
ꯎꯝ ꯅꯣꯏꯗꯤꯌꯦ
ꯑ ꯗꯥꯎ ꯄꯤꯗꯣ ꯏ ꯃꯥꯂꯦꯗ ꯑꯩꯗꯤ ꯍꯣꯁꯇꯗ ꯂꯩꯌꯦꯦ
ꯑꯥ ꯁꯟꯗꯦꯗꯗꯤ ꯍꯣꯁꯇꯦꯜꯗꯁꯨ ꯁꯥ ꯄꯤꯅꯩ ꯑꯗꯨꯗꯤ
ꯍꯣꯔꯦꯟ ꯅꯨꯃꯤꯗꯥꯡ ꯄꯤꯗꯣꯏꯅꯦ ꯑꯌꯨꯛꯇꯗꯤ ꯄꯤꯗꯦ
ꯑꯣ ꯑꯣ ꯑꯣ ꯑꯣ
ꯀ ꯁꯥꯗ ꯍꯧꯗ
ꯍꯧꯥꯎꯗꯤ ꯍꯥꯎꯇꯕꯅꯦ ꯃꯃꯤꯡꯒꯤꯅꯦ ꯑꯩꯈꯣꯏꯅ ꯁꯥ ꯆꯥꯔꯤꯅꯦ ꯀꯥꯏꯅ
ꯎꯝ ꯍꯅ ꯍꯣꯇꯦꯜ ꯔꯝꯝꯕ ꯅꯁꯨ꯭ꯔ
ꯂꯩꯔꯝꯃꯤꯗ ꯆꯍꯤ ꯆꯍꯤ ꯃꯔꯤꯃꯨꯛ ꯂꯩꯔꯝꯃꯤꯗ
ꯑꯗꯨꯗꯤ ꯍꯧꯖꯤꯛꯛꯇꯤ ꯀ꯭ꯔꯤ ꯇꯧꯔꯤꯅꯣ
ꯍꯧꯖꯤꯛꯇꯤ ꯍꯣꯝ ꯃꯤꯅꯤꯁꯇꯔ ꯑꯣꯜꯂꯛꯦ
ꯀꯣꯂꯦꯖ ꯀꯥꯕ ꯂꯣꯏꯔꯕꯣ
ꯀꯣꯂꯦꯖ ꯀꯥꯕ ꯂꯣꯏꯈ꯭ꯔꯦ ꯍꯣꯏ
ꯍꯥꯏꯥꯏꯗ ꯇꯕꯥ
ꯑꯩ ꯀꯗꯥꯏꯗ ꯅꯪ ꯈꯥꯡꯗꯣꯏ ꯃꯥꯟꯗꯦ ꯔꯥꯌꯥꯂꯥ ꯁꯤꯃꯥꯗ ꯀꯥꯕ
ꯁꯛꯇ ꯇ ꯗꯦꯍꯦ ꯔꯔꯤꯒꯨꯂꯔ ꯔꯣ
ꯑꯍꯣꯏ
ꯑꯥ
ꯑꯦ ꯄꯤꯗ ꯑꯣꯏꯕ ꯑꯗꯨ ꯇꯥꯔꯣꯏꯅ ꯍꯣꯏ
ꯑ ꯑꯣ ꯑꯣ ꯑꯆꯥ ꯑꯠ ꯑꯠꯆꯥꯥ ꯑꯗ ꯍꯧꯖꯤꯛ ꯍꯧꯖꯤꯛꯁꯨ ꯃꯄꯥꯟꯗ ꯂꯩꯕ꯭ꯔꯣ ꯍꯥꯏꯗꯤ ꯁꯤ ꯂꯝꯄꯥꯛꯇ ꯇꯧꯕ꯭ꯔꯥ ꯈꯅ ꯑꯣ ꯅꯨꯡꯉꯥꯏꯕ꯭ꯔꯣ ꯌꯨꯝ ꯃꯤꯁ ꯇꯧꯕ꯭ꯔꯣ ꯀꯃꯥꯏꯅ ꯇꯧꯕ꯭ꯔꯣ
ꯑꯁ ꯌꯨꯝ ꯃꯤꯁ ꯇꯧꯗ꯭ꯔꯗꯤ ꯀꯩꯅꯣ
ꯀ꯭ꯔꯤꯁꯃꯁ ꯀꯗꯤ ꯂꯥꯛꯀꯦ ꯔꯣ
ꯂꯥꯛꯀꯅꯤ ꯂꯥꯛꯀꯅꯤ
ꯑꯥ
ꯅꯣꯏꯁꯨ ꯊꯣꯛꯇꯣꯏ ꯑꯣꯏꯝꯅꯤꯅꯦ ꯄꯥꯏꯊꯣꯛꯇꯣꯏ ꯃꯥꯅꯤꯅꯦ ꯈ꯭ꯔꯤꯁꯃꯥꯁꯀꯤ
ꯑꯩꯁꯨꯨ ꯀꯅ ꯑ ꯁꯤ ꯃꯅꯤꯄꯨꯔꯅꯤ ꯂꯥꯏꯗ
ꯀꯔꯤ
ꯃꯅꯤꯄꯨꯔꯗ ꯂꯩꯌꯦꯕ ꯍꯥꯏꯗꯤ
ꯎꯝ ꯃꯅꯤꯄꯨꯔꯁꯤ ꯅꯪꯁꯨ ꯍꯣꯁꯇꯦꯜꯗ ꯂꯩ ꯑꯗꯨꯗꯤ
ꯑꯣ ꯍꯣꯏ ꯍꯣꯏ ꯌꯨꯝ ꯈꯪꯗꯅꯦ ꯍꯟꯗꯛ ꯁꯦ ꯑꯦꯛꯖꯥꯝ ꯂꯩꯒꯗꯧ ꯃꯥꯜꯂꯦ ꯑꯗꯨꯒꯤ ꯌꯨꯝ ꯈ꯭ꯔꯤꯁꯃꯥꯁ ꯆꯠꯄ ꯐꯪꯒꯗꯧ ꯃꯥꯟꯗ꯭ꯔꯦ ꯑꯩꯈꯣꯏꯗꯤ
ꯆꯠꯂꯣꯍꯦ
ꯏꯝ ꯆꯠꯂꯒ ꯑꯦꯛꯖꯥꯝ ꯐꯦꯦꯜ ꯇꯔꯔꯦ ꯀꯅꯥꯗ꯭ꯔꯦꯅꯦ
ꯑꯛ ꯌꯥꯝ ꯄꯥꯕ ꯋꯥꯔꯤꯅꯤꯅꯦ
ꯍ ꯀꯣ ꯍꯜꯂꯣ
ꯇꯌꯦ ꯇꯥꯏꯌꯦ ꯇꯥꯗꯕ꯭ꯔꯥ
ꯑ ꯇꯥꯏ ꯇꯥꯏ ꯑꯔ ꯄꯥꯕꯅꯦ ꯐꯥꯏꯗꯦ ꯑꯦꯖꯥꯝ ꯂꯩꯔꯗꯤ ꯆꯠ ꯆꯞ ꯐꯉꯔ ꯁꯅ ꯑꯦꯖꯝ